ꯃꯔꯨꯞ ꯀꯩꯅꯣ ꯆꯥꯛ ꯆꯥꯔꯕꯣ ꯑꯣ ꯑꯩꯁꯦ ꯀꯩꯅꯣ ꯇꯧꯔꯝꯕꯅꯦ ꯑꯩ ꯀꯩꯅꯣ ꯇꯨꯝꯕ ꯍꯧꯒꯠꯂꯛꯑꯦ ꯈꯤꯇꯪ ꯊꯦꯡꯉꯦ ꯉꯁꯤꯗꯤ ꯉꯔꯥꯡ ꯅꯨꯃꯤꯗꯥꯡꯗꯣ ꯈꯔ ꯑꯩꯈꯣꯏ ꯇꯨꯝꯗꯕ ꯍꯥꯏꯇꯥꯔꯦꯅꯦ ꯊꯕꯛ ꯑꯃ ꯂꯩꯕꯒꯤ
ꯑꯗꯨꯒ ꯍꯧꯒꯠꯂꯛꯑꯒ ꯍꯧꯖꯤꯛ ꯐꯝꯃꯦ ꯐꯝꯃꯒ ꯂꯩꯔꯝꯃꯤꯅꯦ ꯑꯗꯨꯝ ꯆꯤꯟꯌꯥꯁ ꯀꯩꯅꯣ ꯇꯧꯗ꯭ꯔꯦ ꯑꯩꯁꯦ ꯀꯩꯅꯣꯝꯃ ꯊꯕꯛ ꯑꯃ ꯇꯧꯔꯝꯕ ꯑꯗꯒꯤ ꯏꯃꯥꯟꯅꯕ ꯈꯔꯒꯁꯨ ꯃꯣꯏ ꯀꯩꯅꯣ ꯋꯥꯔꯤ ꯑꯔꯨꯕ ꯑꯃ ꯁꯥꯔꯝꯕ ꯑꯗꯨꯗꯣ ꯇꯧꯔꯒ ꯂꯩꯔꯝꯃꯤꯅꯦ ꯅꯪꯗꯤ
ꯑꯩꯁꯦ ꯁꯨꯝ ꯂꯩꯔꯝꯃꯤꯅꯤ
ꯀꯩ ꯃꯊꯦꯜ ꯆꯥꯈ꯭ꯔꯒꯦ ꯆꯥꯛ ꯆꯥꯔꯕꯣ
ꯆꯥꯛꯇꯤ ꯆꯥꯗ꯭ꯔꯤꯌꯦ
ꯑꯣ ꯆꯥꯛꯇꯤ ꯊꯣꯡꯉꯕ꯭ꯔ‌ꯣ
ꯆꯥꯛꯁꯦ ꯆꯥꯛꯁꯦ ꯊꯣꯡꯗ꯭ꯔꯤ
ꯑꯣ ꯀꯩꯅꯣꯅꯦ ꯊꯦꯡꯉ‍ꯦꯅ‌ꯦ ꯑꯣ ꯅꯪꯅ ꯊꯣꯡꯗꯣꯏꯔꯕ ꯑꯣ ꯅꯪ ꯔꯦꯟꯗ ꯂꯩꯕ꯭ꯔꯣ
ꯔ‍ꯦꯟꯇ ꯂꯩꯌꯦ ꯑꯗꯨꯒꯤ ꯀꯩ ꯌꯦꯟꯖꯥꯡ ꯊꯣꯡꯗꯣꯏꯅꯣ ꯈꯜꯂꯝꯃꯤꯅꯤ
ꯑꯣ ꯑꯍꯥꯎꯕ ꯑꯃ ꯊꯣꯡꯗꯣꯛꯑꯣ ꯑꯗꯨꯗꯤ
ꯑꯍꯥꯎꯕ ꯊꯣꯡꯉ‌ꯣꯗꯤ ꯍꯥꯏꯕ ꯏꯇꯣꯝꯇ ꯑꯍꯥꯎꯕ ꯆꯥꯕꯁꯦ ꯍꯥꯎꯇꯕꯅꯦ
ꯑꯣ ꯏꯊꯟꯗ ꯂꯩꯕ꯭ꯔꯣ
ꯑꯥ
ꯍꯣꯏ ꯏꯊꯦꯟꯗ
ꯏꯃꯥꯟꯅꯕ ꯑꯃꯒ ꯂꯩꯃꯤꯟꯅꯕꯅꯦ ꯃꯥꯗꯣ ꯉꯁꯤ ꯊꯕꯛ ꯆꯠꯊꯣꯛꯈꯤꯕ
ꯑꯣ ꯏꯊꯟꯗ ꯂꯩꯕꯁꯤ ꯏꯊꯟꯗꯒꯤ ꯊꯣꯡꯕꯁꯤ ꯌꯥꯝꯗꯤ ꯇꯟꯗꯤ ꯇꯟꯕꯅꯦ ꯑꯗꯨꯒ ꯀꯩꯅꯣꯁꯨ ꯇꯧꯕꯅꯦ ꯍꯥꯏꯗꯤ ꯆꯥꯔꯁꯨ ꯍꯥꯎꯇꯕꯗꯀꯣ ꯑꯗꯨꯝ ꯁꯨꯝ ꯃꯤ ꯑꯃꯒ ꯆꯥꯃꯤꯟꯅꯔꯒ ꯋꯥꯔꯤꯒ ꯁꯥꯟꯅꯔꯒ ꯅꯣꯛ ꯅꯣꯛꯇꯅꯒ ꯆꯥꯕꯗꯣ ꯑꯗꯨꯅꯗꯤ ꯍꯥꯎꯗꯤ ꯍꯥꯎꯕꯅꯦ ꯑꯗꯣ ꯏꯊꯟꯗꯒꯤ ꯊꯣꯡꯕꯁꯦ ꯀꯩꯅꯣꯁꯨ ꯇꯧꯕꯅꯦ ꯀꯔꯤ ꯊꯣꯡꯗꯣꯏꯅꯣꯁꯨ ꯑꯩꯈꯣꯏꯒꯤ ꯆꯃꯝꯅꯕꯗꯣ ꯊꯣꯡꯐꯝꯁꯨ ꯈꯪꯗꯕꯀꯣ ꯌꯥꯝꯈ꯭ꯔꯒꯁꯨ ꯑꯃꯨꯛ ꯍꯥ ꯂꯦꯝꯕꯗꯣ
ꯁꯤꯁꯨ ꯅꯨꯡꯉꯥꯏꯇꯦ
ꯍꯣꯏ
ꯅꯨꯡꯊꯤꯟ ꯑꯁ ꯏꯊꯟꯗ ꯈꯗꯤ ꯀꯅꯥ ꯅꯨꯡꯉꯥꯏꯗꯣꯏꯅꯣ ꯀꯩꯝ ꯅꯨꯡꯉꯥꯏꯇꯕꯅꯤ ꯏꯊꯟ ꯂꯩꯕꯁꯤꯃ ꯏꯊꯟꯇ ꯊꯕꯛ ꯇꯧꯕ ꯍꯥꯏꯕ ꯑꯃ ꯏꯊꯟ ꯆꯥꯕ ꯑꯃ
ꯍꯣꯏ
ꯑꯗꯣ ꯃꯤ ꯃꯤꯒꯤ ꯃꯈꯥꯕꯨꯗꯤ ꯄꯨꯔꯤꯀꯣ ꯏꯊꯟꯇ ꯆꯥꯕ ꯈꯣꯠꯄ ꯅꯨꯡꯉꯥꯏꯕꯁꯨ ꯂꯩ
ꯍꯣꯏ
ꯃꯊꯟꯇ ꯂꯩꯅꯤꯡꯕꯁꯨ ꯂꯩ ꯃꯤ
ꯑꯍꯣꯏ ꯑꯗꯨꯅꯤ ꯑꯩꯁꯨ ꯏꯊꯟꯗ ꯂꯩꯌꯦ ꯑꯗꯣ ꯑꯩꯁꯨ ꯅꯨꯡꯉꯥꯏꯇꯦ ꯍꯥꯏꯗꯤ ꯁꯨꯝ ꯀꯥ ꯃꯅꯨꯡꯗ ꯏꯊꯟꯗ ꯂꯩꯔꯀꯥꯟꯗꯀꯣ ꯋꯥꯔꯤꯒ ꯁꯥꯟꯅ ꯐꯣꯟꯗ ꯋꯥꯔꯤ ꯁꯥꯟꯅꯕꯅ ꯁꯥꯟꯅꯕꯅꯤꯅ ꯅꯠꯇꯕꯤꯗ ꯁꯨꯝ ꯑꯥ ꯀꯩꯅꯣ ꯎꯅꯔꯒ ꯋꯥꯔꯤ ꯁꯥꯟꯅꯕꯗꯨꯗꯤ ꯂꯩꯇ꯭ꯔꯕꯅꯤꯅꯀꯣ
ꯑꯗꯨ
ꯑꯗꯨꯝ ꯅꯣꯡꯉꯥꯟꯕꯗꯒꯤ ꯋꯥꯒ ꯉꯥꯡꯗꯕꯤ ꯂꯩꯕꯗꯣ ꯏꯁꯥꯗꯣ ꯋꯥꯁꯜꯂꯛꯄꯗꯣ
ꯅꯨꯡꯉꯥꯏꯇ꯭ꯔꯦꯗ ꯏꯊꯟꯗ ꯂꯩꯕꯁꯤꯃ ꯁꯨꯡꯅꯨꯡ ꯅꯨꯡꯉꯥꯏꯇ꯭ꯔꯦ
ꯑꯗꯨ ꯅꯨꯡꯉꯥꯏꯇꯦꯅ ꯀꯩꯅꯣ ꯑꯗꯨꯝ ꯈꯔ ꯈꯥꯡ ꯇꯥꯔꯦꯗꯅ ꯑꯩꯈꯣꯏ ꯊꯕꯛ ꯑꯃ ꯄꯥꯟꯗꯝ ꯑꯃꯒꯤꯗꯃꯛꯇ ꯇ ꯂꯩꯕ ꯑꯣꯏꯇꯥꯔꯒꯗꯤ
ꯆꯝꯃꯦ ꯑꯗꯨꯁꯨ
ꯑꯗꯣ ꯉꯁꯤ ꯑꯩꯈꯣꯏ ꯆꯥꯛ ꯏꯁꯤꯡꯁꯦ ꯀꯩꯅꯣ ꯇꯧꯗꯦ ꯊꯣꯡꯗ꯭ꯔꯤ ꯆꯥꯛ ꯏꯁꯤꯡꯁꯦ ꯈꯔ ꯊꯦꯡꯉꯦ ꯋꯥꯠꯂꯤ ꯈꯔ ꯍꯧꯖꯤꯛ ꯍꯧꯒꯠꯅꯔꯒ ꯑꯗꯨꯝ ꯀꯩꯅꯣ ꯕ꯭ꯔꯦꯛꯐꯥꯁ ꯒꯨꯝꯕ ꯈꯔ ꯆꯥꯔꯒ ꯆꯥꯛꯇꯣ ꯍꯣꯔꯦꯟ ꯄꯨꯡ ꯑꯃ ꯑꯅꯤ ꯁ꯭ꯋꯥꯏꯗ ꯇꯥꯅꯤ
ꯆꯥꯛꯇꯣ ꯌꯥꯝ ꯊꯦꯡꯉꯤꯖꯥꯠꯅꯤꯅꯦ
ꯍꯣꯏ ꯑꯩꯁꯦ ꯀꯩꯅꯣ ꯃꯄꯥꯟ ꯂꯝꯗ ꯂꯩꯌꯦꯕ
ꯑꯣ
ꯑꯗꯨꯅ
ꯃꯄꯥꯥꯟꯂꯝ ꯀꯥꯏꯋꯥꯏ ꯂꯩꯔꯤꯅꯣ
ꯑꯩ ꯃꯄꯥꯟ ꯂꯝꯗ ꯂꯩꯌꯦ ꯀꯩꯅꯣ ꯑꯥ
ꯍꯣꯏ ꯍꯣꯏ ꯑꯗꯣ ꯀꯩ ꯂꯝꯗ ꯀꯩꯅꯣ ꯀꯩ ꯀꯩꯗꯤ ꯍꯣꯠꯅꯔꯤꯖꯥꯠꯅꯣ ꯀꯃꯥꯏ ꯀꯃꯥꯏ
ꯑꯩꯁꯦ ꯍꯧꯖꯤꯛ ꯑꯗꯨꯝ ꯂꯥꯏꯔꯤꯛ ꯇꯝꯃꯤ ꯂꯥꯏꯔꯤꯛ ꯇꯝꯃꯤ ꯍꯥꯏꯇꯥꯔꯦꯅꯦ ꯑꯗꯨꯒ ꯂꯥꯏꯔꯤꯛ ꯇꯝꯕꯥ ꯍꯥꯏꯁꯦ ꯑꯗꯨꯝ ꯀꯩꯅꯣ ꯀꯣꯂꯦꯖ ꯀꯨꯝꯕꯗꯤ ꯂꯣꯏꯁꯜꯂꯦ ꯑꯗꯨꯒ ꯀꯩꯅꯣ ꯑꯗꯨꯝ ꯑ ꯀꯩꯅꯣ ꯑꯦꯛꯖꯥꯝꯒꯨꯝꯕ ꯊꯥꯔꯒ ꯊꯕꯛꯀꯤꯒꯨꯝꯕ ꯁꯨꯝ ꯊꯤꯔꯤ ꯍꯥꯏꯇꯥꯔꯦꯅꯦꯀꯣ ꯑꯗꯣ ꯀꯩꯅꯣ ꯇꯧꯗꯔꯤꯅꯦ ꯑꯥ ꯅꯪ ꯑ ꯀꯩꯅꯣ ꯍꯧꯖꯤꯛꯀꯥꯟꯒꯤ ꯀꯩꯅꯣ ꯑ ꯃꯄꯥꯟꯗꯒ ꯊꯣꯛꯇꯅ ꯀꯣꯏꯕ ꯈꯣꯠꯄ ꯆꯠꯄꯒꯗꯤ ꯆꯠ ꯆꯠꯄ ꯌꯥꯎꯗ꯭ꯔꯕꯣ ꯍꯟꯗꯛꯇꯤ
ꯑꯁ ꯆꯠꯇ꯭ꯔꯦꯗ ꯀꯨꯏꯔꯦ ꯆꯠꯈꯤꯗꯕ ꯍꯥꯏꯗꯤ ꯑꯩꯁꯨ ꯊꯃꯣꯏ ꯊꯕꯛ ꯃꯆꯥ ꯑꯃ ꯁꯨꯝ ꯐ꯭ꯔꯤꯗ ꯂꯩꯌꯦꯅ ꯀꯣꯂꯦꯖ ꯇꯝ ꯇꯝꯅ ꯁꯨꯝ ꯇꯧꯁꯟꯕꯅꯦꯕ
ꯑꯣ ꯌꯥꯝ ꯐꯩꯌꯦ
ꯑꯗꯨꯒꯤ ꯊꯕꯛ ꯑꯀꯣꯏꯕ ꯂꯥꯡꯕꯗꯤ ꯏꯆꯠ ꯆꯠꯇ꯭ꯔꯦ ꯁꯪꯁꯨ ꯁꯪꯗꯔꯕ
ꯑꯣ ꯌꯥꯝ ꯐꯩꯌꯦ ꯑꯗꯨꯝ ꯍꯣꯠꯅꯒꯗꯕꯅꯦ ꯃꯌꯥꯝ ꯑꯃ ꯇꯧꯕ ꯌꯥꯕ ꯍꯥꯏꯗꯤ ꯃꯇꯝ ꯂꯩꯔꯤꯉꯩꯗꯀꯣ ꯍꯣꯠꯅꯕ ꯇꯥꯕꯅꯦ ꯑꯗꯣ ꯍꯧꯖꯤꯛꯇꯤ ꯀꯩꯅꯣꯗꯤ ꯇꯧꯔꯝꯃꯅꯤꯅꯦꯀꯣ ꯍꯥꯏꯗꯤ ꯑꯩꯈꯣꯏꯒꯤ ꯀꯥꯡ ꯃꯇꯝꯁꯨ ꯌꯧꯔꯛꯇꯣꯔꯕꯅꯤꯅ ꯊꯦꯆꯤꯒꯨꯝꯕ ꯍꯣꯏ ꯊꯦꯆꯤꯒꯨꯝꯕ ꯆꯥꯕ ꯑꯗꯒꯤ ꯎꯇꯤ ꯀꯥꯡꯁꯣꯏ ꯎꯇꯤꯒꯨꯝꯕ ꯆꯥꯕꯒ ꯌꯥꯝ ꯍꯥꯎꯕ ꯃꯇꯝ ꯑꯣꯏꯔꯝꯃꯅꯤ
ꯎꯝ ꯍꯧꯖꯤꯛ ꯈꯦꯆꯤ ꯃꯇꯝꯅꯦ
ꯍꯣꯏ ꯊꯝꯅꯥꯗꯒ ꯌꯣꯝꯃꯒ ꯆꯥ ꯆꯥꯅꯤꯡꯉꯦꯕ ꯑꯩꯈꯣꯏꯁꯨ
ꯎꯝ
ꯑꯗꯣ ꯅꯪꯗꯤ ꯀꯩꯅꯣ ꯉꯁꯤꯒꯤꯗꯤ ꯉꯁꯤꯒꯤꯗꯤ ꯀꯩꯀꯩ ꯆꯠꯊꯣꯛꯇꯕ ꯈꯣꯠꯇꯕ ꯑꯃ ꯂꯩꯇꯕ꯭ꯔꯣ
ꯉꯁꯤꯒꯤꯗꯤ ꯉꯁꯥꯏ ꯑꯌꯨꯛꯇ ꯉꯥꯏꯍꯥꯛ ꯀꯩꯅꯣ ꯆꯠꯂꯨꯔꯦ ꯑ ꯊꯕꯛ ꯃꯐꯝꯗ ꯌꯧꯔꯨꯔꯦ ꯑꯗꯒꯤ ꯃꯤ ꯁꯤꯟꯅꯔꯝꯃꯒ ꯃꯤ ꯁꯤꯟꯅꯔꯝꯕ ꯍꯥꯏꯗꯤ ꯑꯩꯗꯣ ꯉꯁꯤ ꯍꯣꯔꯦꯟ ꯅꯨꯡꯊꯤꯟ ꯑꯃꯨꯛ ꯊꯕꯛ ꯑꯃꯨꯛ ꯆꯠꯊꯣꯛꯀꯗꯕ ꯑꯗꯨꯒꯤ ꯆꯥꯛ ꯆꯥꯛ ꯏꯁꯤꯡ ꯄꯤꯊꯣꯛꯉꯥꯏꯕꯅꯤꯅ ꯊꯣꯡꯉꯝꯃꯒ ꯊꯣꯡꯉꯝꯃꯒꯦꯅ ꯊꯣꯡꯇꯣꯛꯑꯝꯃꯒꯦꯅ ꯂꯥꯛꯑꯦ ꯊꯕꯛ ꯃꯐꯝꯗꯒꯤ
ꯍꯣꯏ
ꯊꯣꯔꯦꯟꯗꯤꯅ ꯑꯃꯨꯛ ꯆꯠꯅꯕ
ꯑꯣ
ꯀꯥꯏ ꯈꯥꯎ ꯄꯣꯠꯇꯗ ꯇ꯭ꯋꯦꯟꯇꯤ ꯐꯣꯔ ꯑꯋꯥꯔꯒꯥꯏꯁꯦ ꯈꯪꯍꯧꯕꯄꯣꯠꯇꯦꯕ
ꯍꯣꯏ
ꯑꯗꯨ ꯀꯩꯅꯣꯗꯤ ꯍꯧꯖꯤꯛꯇꯤ ꯀꯩꯅꯣ ꯇꯧꯕ꯭ꯔꯣ ꯅꯣꯡꯒꯨꯝꯕ ꯇꯥꯕ꯭ꯔꯥ ꯅꯠꯇ꯭ꯔꯒ ꯅꯨꯡꯁꯥ ꯁꯥꯕ꯭ꯔꯣ ꯀꯃꯥꯏꯅ ꯇꯧꯒꯦ
ꯍꯧꯖꯤꯛꯁꯦ ꯁꯥꯏꯁꯨ ꯍꯥꯏ ꯌꯥꯗ꯭ꯔꯦ ꯅꯣꯡ ꯆꯨꯁꯨ ꯆꯨꯗꯦ ꯅꯣꯡ ꯃꯪꯉꯥ ꯂꯩꯕꯗꯣ
ꯑꯣ ꯇꯥꯔꯤ ꯇꯥꯗꯤ ꯇꯥꯗꯕ꯭ꯔꯥꯕ
ꯇꯥꯁꯦ ꯈꯔ ꯈꯔ ꯇꯥꯔꯝꯃꯦ ꯑꯗꯒꯤ ꯂꯦꯞꯈ꯭ꯔꯁꯦ ꯁꯨꯝ ꯌꯦ ꯅꯨꯡꯁꯥ ꯑꯃꯨꯛ ꯈꯔ ꯈꯔ ꯁꯥꯔ
ꯑꯣ ꯑꯁ ꯑꯗꯨ ꯀ ꯑꯣꯝ ꯆꯥꯛꯅꯕꯒꯨꯝꯕꯗꯤ ꯇꯧꯗ꯭ꯔꯣ ꯍꯥꯏꯗꯤ ꯀꯥꯂꯦꯟ ꯊꯥꯅꯤꯗꯅꯀꯣ ꯍꯧꯖꯤꯛꯁꯦ
ꯑꯁ ꯑꯣꯝ ꯆꯥꯅꯕꯗꯤ ꯀꯩꯅꯣꯗ ꯂꯩꯕꯅꯤꯅ ꯇꯤꯟꯗ ꯂꯩꯔꯕꯅꯤꯅ ꯇꯤꯟ ꯍꯥꯏꯗꯤ ꯔꯦꯟ ꯍꯥꯏꯁꯤꯗꯤ ꯇꯤꯟ ꯉꯥꯛꯇ ꯑꯣꯏꯅ ꯇꯧꯅꯕ ꯂꯩꯗꯅ ꯇꯤꯟꯅ ꯈꯥꯖꯤꯟ ꯕ ꯈꯣꯠꯆꯟꯕ ꯑꯗꯨꯃꯛꯅ ꯃꯣꯏꯅꯩ
ꯍꯣꯏ
ꯑꯩꯈꯣꯏꯁꯨ ꯇꯤꯟꯅ ꯈꯥꯕꯅꯤꯅ ꯁꯥꯏꯑꯦ ꯋꯦꯗꯔꯗꯤ ꯅꯣꯡ ꯆꯨꯔꯒꯅ ꯈꯔ ꯐꯩ
ꯍꯣꯏ ꯅꯣꯡ ꯆꯨꯔꯒꯅ ꯑꯃꯨꯛ ꯏꯪꯉꯤꯗꯅꯀꯣ ꯑꯗꯨꯒ ꯌꯥꯝꯅ ꯑꯩꯅ ꯌꯥꯝ ꯅꯨꯡꯉꯥꯏ ꯅꯨꯡꯉꯥꯏꯇꯕꯁꯦ ꯑꯩꯈꯣꯏꯒꯤ ꯅꯣꯡ ꯇꯥꯔꯝꯗꯥꯏꯒꯤ ꯀ ꯑꯣꯝ ꯆꯥꯛꯅꯔꯒ ꯅꯣꯡꯒꯨꯝꯕ ꯇꯥꯔꯒ ꯎꯟꯁꯥꯗ ꯁꯥꯒꯠꯄ ꯂꯩꯗꯅꯀꯣ ꯅꯨꯡꯁꯥ ꯍꯥꯏꯗꯤ ꯅꯣꯡ ꯇꯥꯔꯒꯁꯨ ꯑꯃ ꯁꯥꯕꯒꯤ ꯑꯃ ꯂꯩꯕꯗꯣ ꯄꯣꯝꯇꯥꯛꯅꯔꯒ ꯆꯅꯝ ꯆꯅꯝꯀ ꯂꯥꯎ ꯑꯗꯨꯗꯤ ꯌꯥꯝ ꯍꯩꯅꯗꯦ ꯍꯥꯏꯗꯤ ꯅꯨꯡꯉꯥꯏꯇꯦꯕ ꯏꯁꯥꯗ ꯂꯩꯐꯝ ꯈꯪꯗꯕꯗꯣ
ꯎꯝ
ꯑꯗꯨꯗ ꯑꯣꯏꯌꯦ ꯑꯩꯈꯣꯏꯁꯨ ꯅꯣꯡꯁꯦ ꯀꯟꯅ ꯇꯥꯏꯑ ꯉꯔꯥꯡꯗꯒꯤ ꯐꯖꯅ ꯏꯪꯉꯦ ꯅꯣꯡꯁꯦ ꯀꯟꯅ ꯑꯗꯨꯝ ꯇꯥꯔꯦ ꯉꯔꯥꯡ ꯑꯍꯤꯡꯁꯨ ꯀꯟꯅ ꯈꯔ ꯇꯥꯔꯦ ꯍꯧꯖꯤꯛꯁꯨ ꯑꯗꯨꯝ ꯑꯗꯨꯝ ꯆꯣꯠꯄꯒꯤ ꯈꯨꯗꯥꯔ ꯊꯥꯕꯗꯣ ꯀꯟꯅꯗꯤ ꯅꯠꯇꯕꯤꯗ ꯁꯨꯝ ꯂꯝꯕꯤ ꯆꯠꯄꯗꯅ ꯆꯣꯠꯄꯒꯤ ꯑꯗꯨꯃꯥꯏꯅ ꯑꯗꯨꯝ ꯇꯥꯔꯦ ꯍꯧꯖꯤꯛꯁꯦ
ꯑꯩꯈꯣꯏꯁꯨ ꯀꯨꯏꯔꯦ ꯇꯧꯈꯠꯂꯛꯄ ꯁꯨꯃꯥꯏꯅ ꯍꯥꯏꯗꯤ ꯅꯨꯡꯁꯥꯁꯨ ꯆꯥꯗꯕꯤ ꯅꯣꯡꯁꯨ ꯌꯥꯝ ꯀꯟꯅ ꯆꯨꯗꯈꯩ ꯅꯣꯡ ꯅꯪ ꯁꯞ ꯂꯩꯕꯤꯗꯣ ꯉꯍ ꯉꯥꯏꯍꯀ ꯇ ꯇꯛꯈꯤ ꯑꯔꯝꯃꯒ ꯇꯣꯛꯈꯤꯕꯗꯣ ꯑꯗꯨꯃꯥꯏꯅ ꯇꯧ ꯂꯩꯔꯦ ꯍꯧꯖꯤꯛꯇꯤ ꯅꯣꯡꯃꯕꯨꯗꯤ ꯂꯣꯏ ꯄꯥꯝꯅꯩ ꯉꯥꯛꯇꯅꯤ ꯃꯤ ꯃꯤꯁꯤꯡꯁꯦ ꯍꯧꯖꯤꯛꯇꯤ ꯂꯧ ꯃꯇꯝꯅꯤꯅ
ꯑꯩꯈꯣꯏꯅ ꯀꯩꯅꯣ ꯇꯧꯗꯦ ꯅꯣꯡꯁꯦ ꯈꯟꯗ ꯈꯔ ꯋꯥꯠꯂꯦ ꯍꯟꯗꯛꯇꯤ ꯑꯩꯈꯣꯏꯒꯤ ꯂꯧꯒꯨꯝꯕ ꯎꯕ ꯀꯥꯡꯕꯨꯗ ꯗꯤ ꯏꯁꯤꯡꯁꯦ ꯈꯔ ꯋꯥꯠꯂꯤ ꯈꯣꯠꯂꯤ ꯀꯥꯏꯅ ꯑꯗꯨꯃꯥꯏꯅꯁꯨ ꯍꯥꯏꯌꯦ
ꯑꯅꯦ ꯑꯗꯨꯃꯥꯏꯅ ꯇꯧꯕꯧꯕꯅ ꯍꯥꯏꯌꯦ
ꯍꯣꯏ ꯑꯗꯣ ꯀꯩꯅꯣ ꯃꯔꯨꯏ ꯀꯩꯅꯣ ꯇꯧꯁꯦ ꯍꯥꯏꯗꯤ ꯃꯊꯪ ꯀꯩꯅꯣꯒꯨꯝꯕ ꯊꯣꯛꯂꯛꯄ ꯄꯗ ꯐꯖꯅ ꯄꯨꯟꯁꯦ ꯑꯩꯈꯣꯏꯒ ꯑꯗꯨꯝ ꯀꯩꯅꯣꯒꯨꯝꯕ ꯍꯥꯏꯗꯤ ꯑꯍꯥꯎꯕ ꯑꯃ ꯊꯣꯡꯉꯒꯀꯣ ꯑꯗꯨꯝ ꯀꯩꯅꯣꯗꯒ ꯃꯐꯝ ꯐꯖꯕ ꯑꯝꯗꯒ ꯆꯠꯂꯒ ꯑꯗꯨꯝ ꯆꯥꯔꯁꯨ ꯍꯥꯎꯋꯤꯗꯅꯀꯣ ꯍꯥꯏꯅ ꯆꯠꯁꯦ ꯃꯪꯗꯦ ꯄꯨꯂꯞ
ꯇꯧꯁꯤ ꯇꯧꯁꯤ ꯑꯩꯈꯣꯏ ꯃꯌꯥꯝ ꯍꯧꯅꯔꯒ ꯑꯩꯈꯣꯏꯒꯤ ꯀꯩꯅꯣ ꯇꯧꯕ ꯈꯣꯠꯄꯗꯨꯁꯨ ꯑ ꯄꯨꯣꯜꯂꯁꯦ
ꯍꯣꯏ ꯑꯗꯨꯒ ꯄꯨꯂꯞ ꯀꯩꯅꯣ ꯇꯧꯔꯒ ꯆꯠꯂꯒ ꯐꯖꯕ ꯀꯣ ꯏꯁꯤꯡꯒꯨꯝꯕꯒ ꯂꯩꯕ ꯃꯐꯝ ꯍꯥꯏ ꯇꯔꯦꯅꯦꯀꯣ ꯏꯁꯤꯡ ꯃꯆꯥ ꯌꯥꯝ ꯂꯨꯅꯒ ꯆꯦꯟꯕ ꯃꯐꯝ ꯑꯗꯨꯝꯕꯗꯒ ꯆꯠꯂꯗꯤ ꯅꯨꯡꯉꯥꯏꯗꯅꯀꯣ ꯋꯥꯈꯟꯁꯨ ꯈꯤꯇꯪ ꯅꯨꯡꯉꯥꯏꯊꯣꯛꯏꯗꯅꯀꯣ
ꯎꯝ ꯍꯥꯏ ꯊꯣꯛꯁ ꯑꯗꯨꯃꯥꯏꯅ ꯅꯣꯡ ꯐꯣꯠꯇꯣꯛꯁꯨ ꯑꯩꯈꯣꯏꯁꯨ ꯃꯅꯤꯄꯨꯔ ꯂꯩ ꯍꯥꯏꯕꯅꯤ ꯑꯗꯣ ꯀꯩꯁꯨ ꯆꯠꯄ ꯐꯪꯗꯦꯕ
ꯍꯣꯏ
ꯑ ꯇ꯭ꯔꯦ ꯍꯖꯔꯦ
ꯍꯣꯏ ꯑꯗꯨꯝ ꯊꯕꯛꯁꯨ ꯂꯣꯏ ꯆꯤꯟꯅꯕꯅꯤꯅ ꯑꯩꯈꯣꯏꯁꯨ ꯑꯗꯨꯝ ꯊꯕꯛꯇ ꯑꯃ ꯑꯃ ꯇꯧꯕꯅꯤꯅ ꯆꯤꯂꯦ ꯍꯥꯏꯗꯤ ꯑꯗꯨꯝ ꯀꯩꯅꯣꯒꯨꯝꯕ ꯀꯣꯏꯕ ꯆꯠꯊꯣꯛꯄꯒꯤ ꯀꯩꯅꯣꯁꯦ ꯇꯥꯟꯖꯥꯁꯦ ꯈꯤꯇꯪ ꯐꯪꯕ ꯋꯥꯠꯂꯦꯕ ꯑꯩꯈꯣꯏꯁꯨꯀꯣ ꯑꯗꯨꯅ ꯑꯗꯨꯝ ꯆꯠꯇꯦ ꯑꯗꯨꯝ ꯀꯩꯅꯣꯗ ꯀꯥ ꯃꯅꯨꯡꯗ ꯑꯗꯨꯝ ꯑꯃ ꯊꯕꯛ ꯑꯃ ꯑꯃ ꯇꯧꯔꯒ ꯑꯗꯨꯝ ꯂꯩꯌꯦ ꯑꯗꯒꯤ ꯑꯃꯨꯛ ꯂꯥꯏꯔꯤꯛ ꯑꯃꯨꯛ ꯄꯥꯅꯤ ꯑꯗꯩ ꯀꯩꯅꯣꯃꯨꯛ ꯇꯧꯅꯤ ꯑꯗꯨꯝ ꯑꯗꯨꯃꯥꯏꯅ ꯑꯗꯨꯝ ꯂꯩꯌꯦ ꯀꯩꯁꯨ ꯐꯪꯗꯦꯗ ꯍꯧꯖꯤꯛꯀꯥꯟꯁꯦ ꯃꯤ ꯑꯗꯨꯝ ꯆꯤꯟꯅꯩꯗ ꯑꯗꯨꯒ ꯁꯨꯝ ꯁꯨꯇꯤꯒꯨꯝꯕ ꯑꯣꯏꯕꯀꯣ ꯑꯗꯨꯝꯕ ꯃꯐꯝ ꯃꯇꯝꯒꯨꯝꯕ ꯇꯟꯖꯥꯒꯨꯝꯕ ꯍꯦꯛ ꯆꯥꯔꯀꯥꯟꯗꯅ ꯍꯦꯛ ꯅꯣꯡ ꯐꯥꯗꯣꯛ ꯀꯣꯏꯊꯣꯛꯄ ꯑꯗꯨꯃꯥꯏꯅ ꯁꯨꯃꯥꯏꯅ ꯅꯣꯡ ꯐꯥꯗꯣꯛ ꯀꯣꯏꯊꯣꯛꯄꯁꯤꯁꯨ ꯋꯥꯈꯜꯁꯦ ꯑꯩꯈꯣꯏꯒꯤ ꯈꯔ ꯁꯨꯝ ꯀꯩꯅꯣꯗ ꯊꯕꯛꯇ ꯇꯧꯔꯁꯨ ꯃꯤꯁꯤ ꯋꯥꯏꯗꯅꯀꯣ ꯋꯥꯕꯕꯨꯗꯤ ꯍꯥꯏꯕ ꯌꯥꯗꯣ ꯋꯥꯈꯜꯁꯤꯗ ꯑꯩꯈꯣꯏꯒꯤ ꯌꯥꯝꯅ ꯁ꯭ꯇ꯭ꯔꯦꯁ ꯂꯩꯔꯒ ꯂꯩꯔꯛꯄ ꯇꯥꯏꯃꯤꯡꯗꯗꯤ ꯈꯤꯇꯪ ꯁꯨꯃꯥꯏꯅ ꯇꯧꯊꯣꯛꯄꯁꯤꯅ ꯑꯩꯈꯣꯏꯗ ꯍꯥꯏꯗꯤ ꯑꯅꯧꯕ ꯑꯃ ꯀꯩꯅꯣꯁꯨ ꯑꯣꯏꯗꯣꯏꯅꯦ ꯏꯅꯔꯖꯤꯁꯨ ꯄꯤꯗꯣꯏꯅꯦꯕꯀꯣ ꯁꯤ ꯇꯧꯗꯕ ꯌꯥꯗꯕꯗꯤ ꯑꯣꯏꯗꯣꯏꯅꯦꯕ
ꯑꯩꯈꯣꯏꯒꯤ ꯊꯥ ꯑꯃ ꯋꯥꯔꯨꯔꯒ ꯊꯥ ꯑꯃ ꯐꯖꯅ ꯋꯥꯔꯦꯅ ꯈꯜꯂꯣ ꯑꯗꯨꯒ ꯑꯩꯈꯣꯏꯒꯤ ꯅꯨꯡꯉꯥꯏꯕ ꯃꯤꯀꯨꯞ ꯑꯃꯅ ꯂꯣꯏ ꯃꯥꯡꯍꯜꯂꯦꯗ ꯃꯤꯀꯨꯞ ꯑꯃꯅ ꯁꯦꯀꯦꯟ ꯑꯃꯅ ꯁꯦꯀꯦꯟ ꯑꯃ ꯅꯨꯡꯉꯥꯏꯕꯅꯤꯅ ꯊꯥꯕꯒꯤ ꯑꯋꯥꯕꯗꯣ ꯃꯥꯡꯍꯟꯗ꯭ꯔꯅꯤ
ꯍꯣꯏ
ꯑꯗꯨꯁꯨ ꯂꯩꯈꯔꯦ
ꯑꯗꯒꯤ ꯑꯅꯧꯕꯅ ꯏꯁꯥꯁꯦ ꯑꯩꯈꯣꯏꯒꯤ ꯋꯥꯔꯨꯕ ꯃꯌꯥꯝꯗꯨꯒꯤ ꯄꯣꯊꯥꯕ ꯉꯥꯛꯇꯪꯗ ꯑꯣꯏꯔꯁꯨ ꯄꯤꯔꯗꯤ ꯑꯩꯈꯣꯏꯒꯤ ꯀꯩꯅꯣꯁꯦ ꯕ꯭ꯔꯦꯟꯁꯦ ꯑꯃꯨꯛꯀ ꯑꯦꯛꯇꯤꯚꯦꯠ ꯇꯧꯔꯒ ꯌꯥꯝꯅ ꯅꯨꯡꯉꯥꯏꯕ ꯍꯥꯏꯕꯗꯣ ꯑꯣꯏꯗꯅꯀꯣ ꯁꯤꯁꯨ ꯌꯥꯎꯗꯕ ꯌꯥꯗꯕ ꯅꯠꯇꯦ ꯑꯗꯨ ꯇꯧꯒꯗꯕ ꯐꯐꯁꯨ ꯃꯥꯃꯇ
ꯍꯣ ꯍꯣꯏ ꯑꯗꯨꯗꯤ ꯅꯣꯡꯃ ꯐꯖꯅ ꯄꯨꯜꯂꯁꯦ
ꯍꯣꯏ ꯄꯨꯟꯁꯦ ꯄꯨꯟꯁꯦ ꯅꯣꯡꯃ ꯐꯖꯅ ꯄꯨꯟꯁꯦ ꯑꯗꯨꯒ ꯐꯖꯅ ꯑꯍꯥꯎꯕ ꯑꯃ ꯊꯣꯡꯉꯒꯀꯣ ꯆꯥꯔꯁꯦ ꯑꯗꯨꯒ ꯀꯩꯅꯣ ꯑꯩꯈꯣꯏꯒꯤ ꯀꯩꯅꯣꯗ ꯐꯖꯅ
ꯃꯐꯝ ꯐꯖꯕꯗꯒ ꯆꯠꯂꯒꯀꯣ ꯐꯣꯇꯣꯒ ꯀꯥꯞꯄꯒ ꯃꯦꯃꯣꯔꯤ ꯑꯣꯏꯅꯕ ꯀꯣ ꯍꯣꯏ ꯑꯗꯨꯗꯤ ꯃꯔꯨꯞ ꯑꯩꯁꯤꯗ ꯊꯕꯛ ꯑꯝꯇ ꯂꯣꯏꯁꯟꯈꯤꯒꯦꯀꯣ ꯑꯣꯏ ꯊꯝꯃꯦ ꯊꯝꯃꯦ
ꯎꯝ